ꯇꯔꯥꯅꯤꯊꯣꯏ ꯀꯩꯅꯣꯗ ꯑꯥ ꯑꯗꯨꯝ ꯇꯠꯄ ꯃꯥꯜꯂꯤꯀꯣ
ꯍꯥꯥ
ꯃꯤꯅꯤꯠ ꯇꯔꯥꯅꯤꯊꯣꯏ ꯌꯧꯔꯀꯥꯟ ꯑꯗꯨꯝ ꯇꯠꯄ ꯃꯥꯜꯂꯤꯕ
ꯑꯥ
ꯑꯩꯗꯤ ꯀꯨꯟꯊ꯭ꯔꯥ ꯌꯧꯅꯗꯤ ꯋꯥꯠꯂꯤ ꯑꯁ
ꯑ ꯑꯗꯨ ꯏꯕꯥꯅꯤ ꯏꯕꯥꯅꯤ ꯑꯃꯨꯛ ꯑꯃꯃꯝꯗ ꯑꯃꯨꯛ ꯍꯣꯡꯗ ꯌꯥꯔꯣꯏ ꯍꯥꯏꯗꯤ ꯃꯣꯏꯅ ꯍꯌꯦꯡ ꯀꯣꯟꯅ ꯃꯔꯩ ꯌꯦꯠꯂꯛꯄꯗ ꯑꯃꯨꯛ ꯅꯣꯏꯅ ꯑꯗꯨꯃꯥꯏ ꯇꯧꯁꯤꯟꯕꯩꯅꯤ ꯑꯗꯨ ꯁꯨꯃꯥꯏꯅ ꯍꯦꯟꯖꯟꯅ ꯇꯧꯁꯜꯂꯨꯕꯩꯅꯤ ꯀꯥꯏꯅ ꯍꯥꯏꯖꯤꯜꯂꯛꯇꯣꯏꯅꯦꯕ
ꯃꯟꯃꯥꯟ
ꯅꯠꯇ꯭ꯔꯥ
ꯃꯥꯅꯤ ꯃꯥꯅꯤ
ꯑꯗꯨ ꯃꯉꯣꯟꯗꯁꯨ ꯇꯧꯁꯤꯟꯒꯗꯕꯅꯦꯕ
ꯃꯥꯅꯤ ꯃꯥꯅꯤ
ꯅꯇ꯭ꯔꯥ
ꯃꯥꯅꯤ ꯃꯥꯅꯤ
ꯑꯣ
ꯑꯗꯨꯕꯣ
ꯑꯣ ꯌꯦꯡꯖꯦ
ꯁꯤꯗꯤ ꯑꯗꯨꯝ ꯇꯞ ꯇꯞꯅ ꯂꯣꯏꯍꯜꯂꯁꯤ ꯑꯃ ꯑꯅꯤ ꯑꯍꯨꯝ
ꯍꯣꯏꯅꯦ ꯌꯪꯈꯩ ꯆꯥꯝꯃ ꯆꯅꯤ ꯆꯧꯉꯥ ꯇꯔꯨꯛ ꯑꯗꯨꯝ ꯑꯗꯨꯃꯥꯏꯅ ꯑꯗꯨꯝ ꯍꯥꯏꯔꯛꯄꯅꯦꯕ ꯑꯉꯥꯡꯗꯨꯁꯨ ꯄꯪꯍꯥꯏꯗ ꯍꯥꯏꯗꯤ ꯑꯥ ꯑꯉꯥꯡꯗꯨꯒ ꯋꯥꯔꯤ ꯇꯛ ꯁꯥꯕ ꯑꯃꯥꯏꯅ ꯂꯣꯏ ꯍꯥꯏꯔꯛꯑꯅꯤ ꯑꯉꯥꯡꯗꯨꯒ ꯋꯥꯔꯤ ꯁꯥꯕ ꯌꯥꯎꯈ꯭ꯔꯥꯕꯣ ꯅꯥ
ꯊꯥꯗ꯭ꯔꯤ ꯁꯥꯗ꯭ꯔꯤ
ꯑꯣ ꯅꯪ ꯁꯥꯕꯗꯒꯤꯗꯤ
ꯂꯤꯁꯤꯡ ꯑꯍꯨꯝ ꯄꯤꯒꯦꯅ ꯍꯥꯏꯔꯛꯑꯦ ꯉꯁꯥꯏ ꯑꯩꯅ ꯍꯥꯏꯕꯗꯣ
ꯊꯥ ꯑꯃꯒꯤ
ꯑꯧ
ꯅꯪꯅ ꯃꯤ ꯃꯤ ꯑꯗꯨ ꯃꯤꯅꯤ ꯃꯤ ꯇꯧꯔꯒ ꯂꯥꯟꯗ꯭ꯔꯗꯤ ꯑꯃꯨꯛ ꯌꯥꯔꯣꯏꯗꯨꯏꯅꯦ ꯗꯣ
ꯌꯥꯔꯣꯢꯍꯩ ꯑꯗꯨꯗꯤ
ꯑꯗꯨꯅꯦꯕ ꯃꯤꯅ ꯂꯤꯁꯤꯡ ꯇꯔꯥ ꯐꯪꯕꯗ ꯅꯪꯉꯣꯟꯗ ꯂꯤꯁꯤꯡ ꯑꯃ ꯑꯅꯤ ꯄꯤꯔꯛꯄꯩ ꯋꯥꯅꯦꯕ
ꯑꯗꯨꯗꯤ ꯑꯣꯏꯔꯣꯏꯗ
ꯑꯥ
ꯑꯗꯨꯗꯤ ꯆꯠꯂꯒ ꯗꯨꯀꯥꯟꯗ ꯌꯥꯎꯕꯅ ꯐꯔꯦ
ꯑꯗꯨꯅꯦ ꯅꯪꯅ ꯃꯣꯏꯗ ꯃꯤ ꯑꯃꯇ ꯄꯤꯗ꯭ꯔꯗꯤꯅꯦ ꯅꯪ ꯐꯪꯉꯣꯏꯕ ꯑꯝꯇ
ꯆꯨꯝꯃꯦ ꯆꯨꯝꯃꯦ
ꯃꯤ ꯄꯤꯔ ꯀꯥꯟꯗ ꯑ ꯃꯤ ꯄꯤꯔꯀꯥꯟꯗ ꯃꯣꯏꯅ ꯃꯣꯏꯗ ꯐꯪꯍꯜꯂꯀꯥꯟꯗ ꯅꯪꯉꯣꯟꯗ ꯐꯪꯍꯜꯂꯛꯄꯩ ꯋꯥꯅꯦꯕ
ꯑꯗꯣ ꯃꯤ ꯄꯤꯔꯒꯁꯨ ꯃꯣꯏꯅ ꯌꯣꯟꯗ꯭ꯔꯒꯗꯤ ꯐꯪꯉꯣꯏ ꯑꯩ
ꯑꯥ ꯐꯪꯉꯣꯏ ꯑꯗꯨꯁꯨ ꯐꯪꯉꯣꯏꯕ ꯑꯃꯨꯛ
ꯑꯁ ꯑꯗꯤ
ꯃꯤꯗꯨꯅ ꯑꯗꯨ ꯑꯃꯨꯛ ꯃꯣꯏꯒꯤꯗꯣ ꯌꯥꯎꯔꯀꯥꯟꯗ ꯄꯩꯁꯥꯒ ꯃꯥ ꯃꯣꯏꯅ ꯐꯪꯉꯀꯥꯟꯗ ꯗꯨꯀꯥꯟꯗ ꯅꯪꯉꯣꯟꯗ ꯐꯪꯕꯒꯤ ꯋꯥꯅꯦꯕ ꯄꯤꯗꯨꯏꯕ ꯃꯤꯗꯨꯅ ꯑꯃꯨꯛ ꯑꯁ ꯑꯩꯁꯤ ꯌꯥꯎꯅꯤꯡꯗꯦ ꯍꯥꯏꯔꯗꯤ ꯅꯪ ꯑꯗꯨꯏꯁꯨ ꯐꯪꯉꯣꯏꯕ ꯑꯥ
ꯈ꯭ꯋꯥꯏꯗꯒꯤ ꯑꯄꯪ ꯑꯄꯪꯕ ꯃꯤꯗꯣ ꯊꯤꯔꯛꯑꯣ ꯍꯥꯏꯕ ꯋꯥꯅꯦꯕ ꯅꯉꯣꯟꯗ ꯃꯣꯏꯅ ꯍꯥꯏꯗꯣ
ꯃꯥꯅꯦ ꯑꯁ ꯃꯤ ꯌꯥꯝ ꯂꯥꯡꯉꯤ ꯑꯈꯣꯏ ꯏꯃꯨꯡꯁꯤ
ꯕꯗꯤꯖꯦ
ꯅꯣꯏꯗꯤ ꯀꯌꯥ ꯅꯆꯤꯜ ꯅꯅꯥꯎ ꯀꯌꯥꯅꯣ
ꯀꯨꯏꯃꯤ ꯌꯥꯝꯃꯦ ꯪ
ꯌꯥꯏ ꯀꯩꯁꯨ ꯀꯥꯏꯗꯦ
ꯑꯍꯨꯝꯗꯨꯗꯤ ꯄꯤꯡꯃꯜꯂꯤꯗ ꯆꯥ ꯍꯣꯇꯦꯜ ꯇꯧꯕꯗꯨꯅ ꯍꯦꯟꯒꯅꯤꯗ
ꯑꯣꯝ ꯑꯩ ꯑꯗꯨꯐꯥꯎꯗ ꯇꯔꯦꯠ ꯅꯤꯄꯥꯜ ꯂꯣꯏ ꯌꯧꯔꯕꯅꯦ
ꯑꯗꯨ ꯑꯗꯨꯅꯦ ꯃꯣꯏ ꯑꯩ ꯍꯩꯇꯕꯁꯨ ꯅꯠꯇꯦ ꯑꯩ ꯍꯩꯕ ꯍꯩꯕ ꯃꯇꯨꯡ ꯏꯟꯅ ꯃꯣꯏꯅ ꯍꯩꯔꯤꯁꯨ ꯍꯥꯏꯔꯤ ꯑꯗꯨꯗꯩ ꯃꯣꯏꯅ ꯑꯃꯨꯛꯀ ꯌꯦꯡꯈꯤ ꯊꯤꯒꯅꯤ ꯍꯥꯏꯁꯨ ꯀꯩ ꯑꯊꯥꯅꯒꯦ
ꯑ
ꯃꯤ ꯏꯝꯐꯥꯜꯗ ꯍꯧꯖꯤꯛ ꯃꯐꯝ ꯑꯃꯗ ꯂꯤꯁꯤꯡ ꯀꯨꯟꯒꯤ ꯀꯧꯔꯀꯥꯟꯗ ꯑꯩꯉꯣꯟꯗ
ꯑꯗꯨꯅꯦ ꯍꯥꯏꯁꯦ ꯌꯥꯗꯦ ꯌꯥꯗꯦ ꯃꯣꯏꯒꯤꯗꯨ ꯈꯗꯔꯛꯅꯦ
ꯑꯃꯝꯇ ꯁꯥꯟꯅꯕ ꯇꯥꯔꯦ ꯃꯣꯏ ꯀꯩꯅꯣꯒ
ꯎꯝ
ꯑꯗꯨ ꯑꯗꯨꯒꯤ ꯃꯣꯏꯒꯤ ꯑꯗꯨꯒꯤ ꯊꯕꯛꯀꯤ ꯃꯄꯨꯗꯣ ꯑꯩ ꯏꯃꯥꯟꯅꯕꯤ ꯑꯃ ꯆꯠꯂꯨꯔꯤꯕ ꯑꯗꯨꯗ ꯃꯣꯏꯅ ꯃꯥꯁꯨ ꯃꯣꯏꯅ ꯇꯧꯕ ꯃꯑꯣꯡꯁꯦ ꯄꯥꯝꯗꯨꯅ ꯍꯜꯂꯛꯈꯤꯕꯅꯦꯕꯀꯣ
ꯑꯥ
ꯑꯗꯨꯗꯨꯅꯦꯕ
ꯎꯝ ꯑꯗꯨꯟꯗ ꯁꯦꯛ ꯆꯥꯕ꯭ꯔꯥꯈ꯭ꯔꯦ ꯀ ꯑꯃꯃꯩꯗ ꯑꯗꯨ ꯌꯥꯎꯅ ꯐꯅꯤꯑ ꯑꯩꯈꯣꯏ ꯑꯉꯥꯡꯁꯤꯡ ꯑꯩꯈꯣꯏ ꯑꯉꯥꯡꯁꯤꯡ ꯀꯔꯤ ꯀꯔꯁꯨ ꯌꯥꯎꯋꯤ ꯑꯗꯨꯝꯕ ꯀꯩꯅꯣꯒꯤꯗꯣ
ꯑꯣ
ꯆꯥꯕ꯭ꯔꯥ ꯀꯩ ꯁꯨꯝ ꯍꯥꯏꯕ ꯋꯥꯅꯦꯕ ꯑꯩꯈꯣꯏ ꯁꯤꯗꯀꯣ
ꯃꯥꯅꯦ ꯃꯥꯅꯦ
ꯑꯗꯨ ꯅꯠꯇꯕꯤ ꯑ ꯍꯣꯏ ꯑꯗꯨꯕꯨꯗꯤ ꯅꯠꯇꯦꯗꯅ
ꯑꯥ
ꯑꯗꯨꯒꯤꯗ ꯑꯗꯨꯝ ꯃꯣꯏ ꯑꯗꯨꯝ ꯍꯧꯖꯤꯛ ꯑꯗꯨꯝ ꯍꯦꯛ ꯍꯧꯕꯗ ꯑꯗꯨꯝ ꯇꯔꯦꯠ ꯅꯤꯄꯥꯜ ꯃꯥꯄꯜꯗꯤ ꯑꯗꯨꯝ ꯑꯣꯏꯌꯦꯕ
ꯍꯗꯣ
ꯑꯥ ꯑꯗꯣ ꯑꯗꯣ ꯇꯣꯉꯥꯟꯅ ꯅꯣꯡꯃꯒꯤ ꯑꯃꯨꯛ ꯂꯨꯄꯥ ꯆꯥꯝꯃꯒꯨꯝꯕ ꯑꯃꯨꯛ ꯄꯤꯕ
ꯑꯁ ꯑꯗꯨꯗꯤ ꯅꯨꯡꯉꯥꯏꯅꯦ ꯃꯣꯏꯗꯤ ꯌꯨꯝꯗ ꯂꯩꯔ ꯇꯧꯕ꯭ꯔꯣ ꯑꯗꯨꯕꯣ
ꯃꯣꯏꯅ ꯃꯁꯥꯅ ꯌꯨꯝꯗꯒꯤ ꯂꯥꯛꯆꯔꯗꯤ ꯅꯣꯡꯃꯒꯤ ꯆꯥꯝꯃ ꯆꯥꯝꯃꯒꯨꯝꯕ ꯄꯤꯑꯕ ꯑꯗꯨꯒ ꯑꯗꯨꯒ ꯃꯣꯏꯅ ꯇꯧꯔꯒꯕꯨꯗꯤ ꯑꯗꯨ ꯑꯗꯨ ꯄꯤꯔꯔꯣꯏꯕ
ꯆꯨꯝꯃꯦ ꯆꯨꯝꯃꯦ ꯆꯨꯝꯃꯦ ꯑꯩꯈꯣꯏꯁꯤ ꯌꯨꯝꯗ ꯂꯩꯒꯗꯧꯕ
ꯑꯗꯨ ꯑꯗꯨꯅꯦ ꯑꯩꯁꯦ ꯌꯨꯝꯗ ꯂꯩꯔꯒꯗꯤ ꯇꯣꯉꯥꯟꯅ ꯃꯣꯏꯅ ꯑꯗꯨꯝ ꯄꯤꯔꯛꯀꯅꯦꯕ ꯅꯣꯡꯃꯒꯤ ꯆꯥꯝꯃꯒꯨꯝꯕꯗꯤ ꯌꯥꯝ ꯄꯤꯕꯗꯀꯣ
ꯌꯨꯝꯗ ꯂꯩꯔꯒ ꯊꯥ ꯑꯃꯒꯤ ꯀꯩꯅꯣ ꯑꯣꯏꯗꯣꯏꯕ ꯑꯩꯁꯤꯅ ꯃꯤ ꯑꯗꯨ ꯄꯨꯔꯛꯑꯣ ꯍꯥꯏꯕꯗꯤ ꯂꯩꯇꯦ ꯅꯠꯇꯦꯕ ꯑꯩꯁꯦ ꯑꯩꯁꯦ
ꯑꯥ ꯑꯗꯨꯒꯤꯗꯤ ꯗꯥꯏꯔꯦꯛ ꯑꯗꯨꯝ ꯐꯪꯗꯣꯏꯅꯤ ꯀꯩꯅꯣ
ꯑꯩ ꯃꯤꯁꯦ ꯄꯨꯔꯛꯇ꯭ꯔꯒꯗꯤ ꯀꯩꯅꯣ ꯇꯧꯔ ꯇꯥꯟꯟꯒꯅꯤ ꯁꯨꯃꯥꯏꯅ ꯑ
ꯑꯣ ꯅꯪꯒꯤ ꯑꯃ ꯇꯨꯈꯤꯔꯣ ꯍꯥꯏꯁꯦ
ꯑꯣꯧ
ꯑꯃꯗꯨꯒꯤꯗꯤ ꯌꯥꯔꯣꯍꯦ
ꯑꯩꯁꯨ ꯑꯗꯨꯃꯥꯏꯅ ꯈꯜꯂꯤꯕ
ꯎꯝ ꯌꯥꯔ ꯃꯤ ꯄꯨꯔꯛꯇ꯭ꯔꯗꯤꯗ ꯉꯥ ꯃꯗꯨꯗꯤ ꯑꯝꯇ ꯐꯪꯉꯣꯏꯑꯕ
ꯎꯝ
ꯃꯤꯗꯨꯗꯒꯤ ꯄꯩꯁꯥ ꯂꯧꯔꯀꯥꯟꯗ
ꯄꯩꯁꯥ ꯂꯧꯔꯒ ꯊꯕꯛ ꯆꯦꯟꯕꯤꯕ ꯈꯣꯠꯄ ꯇꯧꯕꯗꯣ ꯆ ꯑꯥ ꯆꯦꯒꯨꯝꯕ ꯏꯕꯤꯕ ꯈꯣꯠꯄ ꯑꯩꯈꯣꯏꯒꯤ ꯑꯃ ꯂꯩꯕꯗꯣ ꯑꯗꯨꯃꯥꯏꯅ ꯃꯣꯏꯅ ꯄꯤꯔꯛꯄꯗꯨꯗ ꯀꯛꯑꯒ ꯄꯤꯔꯛꯄꯗ ꯑꯣꯏꯔꯝꯒꯅꯤ
ꯍꯣꯏ ꯍꯣꯏ ꯍꯣꯏ ꯑꯗꯨꯗ ꯃꯣꯏꯅ ꯆꯦ ꯅꯨꯡꯗꯨꯗ ꯀꯩꯅꯣ ꯇꯧꯔꯒ ꯅꯪ ꯁꯤꯈꯩ ꯁꯤ ꯇꯧꯔꯣ ꯑꯗꯨꯒ ꯇꯧꯔꯅꯤ ꯍꯥꯏꯔꯀꯥꯟꯗ ꯑꯗꯨꯒ ꯅꯪ ꯁꯤꯈꯩ ꯇꯧꯔꯣ ꯍꯥꯏꯔ ꯍꯥꯏꯔꯅꯤ
ꯑꯍꯨꯝꯗꯨꯁꯨ ꯑꯩꯅ ꯃꯤ ꯄꯨꯔꯛꯄ ꯄꯨꯔꯛꯇꯕ꯭ꯔꯥ ꯑꯍꯨꯝꯗꯨ ꯑꯗꯨꯝ ꯄꯤꯔꯒꯗꯤ ꯐꯩꯕ ꯑꯍꯨꯝꯃꯨꯛ ꯈꯜꯂꯒꯗꯤ
ꯑꯗꯨ ꯅꯠꯇꯦ ꯅꯪꯅ ꯄꯔꯛꯄ ꯃꯤꯒꯤ ꯃꯇꯨꯡ ꯏꯟꯅꯅꯤ
ꯎꯝ
ꯃꯤ ꯃꯌꯥꯝꯗꯣ ꯅꯪꯅ ꯈꯣꯝꯃꯒ ꯄꯨꯔꯛꯀꯕꯅꯤ ꯂꯥꯁꯇ ꯅꯪꯉꯣꯟꯗ ꯃꯤ ꯃꯌꯥꯝꯗꯨꯅ ꯅꯪ ꯆꯩ ꯆꯥꯕꯒꯤ ꯋꯥꯅꯤꯗ
ꯑꯗꯣ ꯑꯗꯣ ꯑꯩꯁꯨ ꯑꯗꯨ ꯈꯜꯂꯤꯕ
ꯑꯗꯨ ꯃꯣꯏꯗꯤ ꯆꯩ ꯃꯣꯏꯗꯤ ꯆꯩ ꯆꯥꯎꯔꯣꯏ ꯑꯩꯈꯣꯏꯗꯤ ꯃꯥꯅ ꯃ ꯌꯥꯔꯦꯅ ꯊꯥꯔꯛꯄꯅꯤ ꯑꯩꯈꯣꯏꯗꯤ ꯑꯩꯈꯣꯏ ꯍꯥꯏꯐꯝ ꯊꯣꯛ ꯑꯩꯈꯣꯏꯗꯤ ꯍꯥꯏꯐꯝ ꯊꯣꯛꯄ ꯍꯥꯏꯔꯦ ꯑꯗꯨ ꯅꯣꯏꯅ ꯉꯝꯗꯕꯒꯤ ꯇꯣꯛꯆꯈꯤꯕ ꯅꯠꯇ ꯇ꯭ꯔꯥ ꯍꯥꯏꯔꯛꯀꯅꯦ ꯃꯤꯒꯤꯗꯤ ꯑꯗꯣ ꯈ꯭ꯋꯥꯏ ꯃꯔꯨ ꯑꯣꯏꯅ ꯑꯍꯥꯟꯕ ꯍꯥꯏꯔꯨꯕꯗꯤ ꯅꯪꯅꯦꯕ
ꯃꯥꯅꯦ ꯃꯥꯅꯦ
ꯅꯪꯗ ꯑꯗꯨꯝ ꯆꯩ ꯆꯥꯅꯦꯕ ꯅꯪꯒꯤꯗꯤ ꯑꯅꯛꯄ ꯃꯤ ꯅꯪꯒ ꯈꯪꯅ ꯆꯥꯟꯅꯕ ꯉꯥꯛꯇꯅꯦꯕ ꯅꯪꯅ ꯍꯥꯏꯗꯣꯏꯁꯤꯗꯤ
ꯃꯥꯅꯦ ꯃꯥꯅꯦ
ꯃꯣꯏꯒꯤꯗꯤ ꯈꯪꯅꯕ ꯅꯠꯇꯦꯕ
ꯃꯥꯅꯦ
ꯅꯪ ꯆꯩ ꯆꯥꯗꯣꯏꯅꯦꯕ ꯃꯅꯥ ꯃꯣꯏꯗꯤ ꯈꯪꯗꯦ ꯃꯣꯏ ꯃꯣꯏ ꯌꯥꯔꯦ ꯃꯣꯏ ꯃꯁꯥꯅ ꯃꯣꯏ ꯃꯁꯥꯅ ꯂꯥꯛꯆꯕꯅꯤ ꯍꯥꯏꯅꯦ ꯃꯣꯏꯗꯤ
ꯃꯣꯏ ꯃꯁꯛꯁꯨ ꯎꯠꯇꯦꯕ ꯃꯣꯏꯁꯤꯡꯗꯣ ꯈꯣꯏ ꯀꯩꯅꯣꯗꯒ ꯁꯥꯟꯅꯕꯗꯣ ꯋꯥ ꯋꯥꯔꯤ ꯁꯥꯟꯅꯕꯗꯣ
ꯑꯣ ꯃꯣꯏꯗꯣ ꯃꯣꯏ ꯑꯩꯈꯣꯏꯗꯤ ꯈꯪꯗꯦ ꯃꯣꯏꯅ ꯌꯥꯔꯦ ꯑꯩꯈꯣꯏꯒꯤ ꯀꯩꯅꯣꯁꯦ ꯄꯥꯝꯃꯦꯅ ꯂꯥꯛꯄꯅꯤ ꯑꯗꯨ ꯑꯩꯈꯣꯏꯗꯤ ꯍꯥꯏꯐꯝ ꯊꯣꯛꯄ ꯍꯥꯏꯕꯅꯤ ꯂꯣꯏꯔꯦ
ꯑꯗꯨ ꯅꯪꯗꯤ ꯅꯪꯅ ꯄꯨꯔꯛꯇꯣꯔꯤꯕ ꯃꯌꯥꯝꯁꯤꯗꯤ ꯅꯪꯒ ꯈꯪꯅꯕ ꯉꯥꯛꯇꯅꯤ
ꯍ ꯍꯣꯏ ꯑꯁ
ꯑꯗꯨꯅ ꯕꯦꯔꯅꯦꯕ
ꯍꯥꯎꯔꯅꯤ ꯑꯩ ꯌꯥꯎꯔꯣꯏ ꯍꯥꯏꯔꯒꯗꯤ ꯑꯃꯨꯛ ꯃꯣꯏ
ꯍꯣꯏꯃꯦ ꯅꯪꯅ ꯃꯤ ꯄꯨꯔꯛꯅꯕꯅꯦꯃꯦ ꯂꯝ ꯂꯝꯒꯤ ꯃꯤ ꯑꯗꯨꯃꯥꯏꯅ ꯇꯧꯔꯒ ꯃꯤ ꯄꯨꯔꯛꯅꯕ ꯍꯥꯏꯕꯅꯦꯕ ꯃꯣꯏꯅ
ꯃꯥꯅꯦ ꯃꯥꯅꯦ
ꯃꯣꯏꯅꯗꯤ ꯗꯥꯏꯔꯦꯛ ꯑꯣꯏꯅ ꯊꯥꯒꯠꯂꯒ ꯀꯩꯅꯣꯁꯤꯗ ꯗꯥꯏꯔꯦꯛ ꯑꯣꯏꯅ ꯁꯨꯃꯥꯏꯅ ꯇꯧꯔꯤ ꯈꯣꯠꯂꯤ
ꯃꯣꯏꯅ ꯂꯤꯁꯤꯡ ꯑꯍꯨꯝ ꯍꯥꯏꯔꯛꯑꯦꯕ ꯑꯗꯣ ꯑꯩꯅꯅꯦ ꯑꯩ ꯂꯤꯁꯤꯡ ꯑꯍꯨꯝꯗꯤ ꯉꯝꯃꯣꯏ ꯊꯥ ꯑꯃꯗ ꯀꯥꯏꯗꯒꯤ ꯁꯤꯒꯤ ꯁꯣꯝꯗ ꯑꯩꯈꯣꯏ ꯏꯃꯨꯡꯁꯨ ꯂꯩꯔꯤ ꯑꯗꯨꯗ ꯀꯃꯥꯏꯅ ꯊꯥ ꯑꯍꯨꯝ ꯑꯩ ꯇꯔꯨꯛ ꯇꯔꯦꯠꯀꯨꯝꯕ ꯍꯥꯏꯁꯜꯂꯒꯦꯕ ꯑꯗꯨ ꯉꯝꯗ꯭ꯔꯦ ꯇꯣꯛꯑꯒꯦꯕ ꯑꯗꯨꯃꯥꯢꯅ ꯍꯣꯏ ꯌꯥꯝ ꯍꯥꯏꯁꯤꯜꯂꯒꯦꯕ
ꯍꯣꯏ ꯍꯣꯏ
ꯃꯣꯏꯅ ꯄꯤꯕ ꯉꯝꯂꯣꯏꯗꯧꯕꯗꯣ
ꯍꯣꯏ ꯑꯗꯨꯃꯥꯏꯅ ꯃꯣꯏꯅ ꯗꯥꯏꯔꯦꯛ ꯑꯣꯏꯅ ꯊꯕꯛ ꯑꯣꯏꯅ ꯂꯩꯕ ꯑꯣꯏꯔꯗꯤ ꯃꯣꯏ ꯗꯥꯏꯔꯦꯛ ꯑꯣꯏꯅ ꯑꯗꯨꯝ ꯊꯥꯒꯠꯂꯒ ꯗꯥꯏꯔꯦꯛ ꯑꯣꯏꯅ ꯑꯗꯨꯝ ꯑꯗꯨ ꯃꯤ ꯃꯌꯥꯝ ꯂꯥꯛꯀꯅꯤꯅ
ꯃꯥꯅꯦ
ꯑꯗꯨ ꯅꯠꯇꯕ ꯃꯤ ꯑꯇꯣꯞ ꯑꯇꯣꯞꯄꯗ ꯃꯣꯏꯅ ꯈꯣꯝꯃꯒ ꯃꯤ ꯁꯨꯝ ꯃꯣꯏꯅ ꯈꯣꯝꯍꯜꯂꯒ ꯃꯣꯏꯗ ꯄꯩꯁꯥ ꯈꯔ ꯈꯔ ꯄꯤꯕꯒꯤ ꯇꯧꯔꯤꯗꯣ ꯑꯗꯨ ꯌꯥꯗꯦꯕ
ꯑꯣ
ꯗꯥꯔꯦꯛ ꯌꯥꯔ ꯂꯩꯔꯕꯗ ꯊꯕꯛꯇꯕꯨ ꯙꯔꯦꯛ ꯑꯣꯏꯅ ꯆꯥꯎꯅ ꯊꯥꯒꯠꯄ ꯌꯥꯏꯅꯦ
ꯃꯥ ꯆꯨꯝꯃꯦ ꯆꯨꯝꯃꯦ ꯆꯨꯝꯃꯦ
ꯎꯝ
ꯃꯣꯏꯅ ꯍꯕꯅꯤꯁꯨꯍꯥꯏ ꯃꯣꯏꯅ ꯍꯧꯕꯩꯁꯨꯅ ꯍꯥꯏꯅ ꯍꯥꯏꯕ ꯍꯧꯕꯗ ꯉꯥꯏꯔꯤꯩꯅ
ꯍꯧꯕꯗ ꯉꯥꯏꯔꯦ ꯑꯩꯁꯦ ꯑꯃꯅ ꯑꯃꯨꯛ ꯇꯧꯔꯝꯃꯒ ꯑꯃꯗꯨꯅ ꯈꯪꯉꯛꯄꯗꯒꯤ ꯑꯃꯅ ꯑꯃꯨꯛ ꯇꯧꯕ ꯑꯃꯅ ꯂꯣꯏ ꯈꯛꯄꯗꯤ ꯑꯃꯅ ꯑꯃꯨꯛ ꯇꯧꯕ ꯑꯗꯨꯃꯥꯏ ꯁꯨꯝ ꯇꯧꯕꯅꯦꯕ ꯑꯗꯨꯝ ꯂꯩꯔꯤꯁꯦ
ꯎꯝ ꯎꯝ ꯆꯥꯎꯈꯠꯄꯁꯨ ꯉꯝꯗꯦꯕ
ꯑ ꯆꯀ꯭ꯔꯁꯨ ꯉꯗꯦꯕꯤ ꯆꯥꯎꯈꯠꯂꯨꯔꯦꯁꯦ ꯑꯩ ꯆꯥꯔꯛꯀꯗꯣꯏꯕ
ꯃꯥꯅꯦ
ꯃꯤ ꯃꯤ ꯃꯌꯥꯝ ꯂꯣꯏꯅ ꯈꯪꯍꯟꯕꯁꯨ ꯌꯥꯗꯕ ꯇꯧꯔꯤꯁꯦ
ꯑ ꯃꯥꯅꯦ ꯃꯥꯅꯦ ꯑꯗꯨ ꯃꯣꯏꯒꯤ ꯍꯧꯖꯤꯛ ꯑꯩꯈꯣꯏꯒꯤ ꯑꯩꯈꯣꯏꯅ ꯍꯧꯖꯤꯛ ꯌꯥꯝ ꯄꯥꯏꯅꯔꯤꯗꯣ ꯑꯃꯗ
ꯎꯝ
ꯍꯧꯖꯤꯛꯀꯤ ꯀꯩꯀꯩꯒ ꯌꯥꯝ ꯄꯥꯏꯈꯠꯅꯕ ꯑꯩꯈꯣꯏꯒꯤ ꯄꯥꯎ ꯀꯩꯩꯒ ꯌꯥꯝ ꯀꯩꯅꯣ ꯇꯧꯐꯝ ꯃꯐꯝ ꯑꯃ ꯂꯩꯇ꯭ꯔꯣ
ꯎꯝ
ꯑꯗꯨ ꯑꯗꯨꯗꯨꯗꯁꯨ ꯃꯣꯏ ꯃꯁꯛ ꯎꯠꯇꯦꯕ ꯃꯣꯏꯁꯦ
ꯎꯂꯨ ꯎꯂꯨ
ꯎꯠꯇꯕꯤꯗ ꯃꯤꯁꯦ ꯍꯣꯝꯕꯅꯦꯕ ꯑꯗꯨ ꯑꯣꯏꯔꯗꯤ ꯌꯥꯝ ꯀꯩꯅꯣ ꯑꯃ ꯂꯩꯔꯛꯑꯦꯕ
ꯂꯩꯌꯦ ꯂꯩꯌꯦ ꯌꯥꯔꯗꯤ ꯐꯣꯟ ꯑꯗꯨꯝ ꯂꯣꯏꯅ ꯇꯧꯔꯛꯀꯅꯤ
ꯎꯝ
ꯈꯪꯗꯕ ꯃꯤꯗ ꯄꯨꯈꯠꯂꯒꯁꯨ ꯃꯤ ꯑꯃꯃꯝꯗꯩ ꯂꯨꯄꯥ ꯆꯥꯝꯃꯉꯥ ꯂꯤ ꯆꯝꯃꯉꯥ ꯂꯤꯁꯤꯡ ꯁꯨꯝ ꯈꯣꯀꯠꯄꯩ ꯋꯥꯅꯤꯗ ꯅꯪꯅ ꯃꯤ ꯇꯔꯥ ꯀꯨꯝꯕꯗꯤ ꯅꯉꯣꯟꯗ ꯂꯨꯄꯥ ꯂꯤꯁꯤꯡ ꯑꯅꯤ ꯑꯍꯨꯝꯕꯗꯤ ꯄꯤꯕ ꯌꯥꯗ꯭ꯔꯣ ꯑꯩꯅ
ꯃꯥꯅꯦ
ꯃꯤ ꯃꯤꯁ ꯂꯤꯁꯤꯡ ꯑꯃꯇꯪ ꯍꯧꯔꯒ
ꯃꯥꯅ
ꯂꯩ ꯍꯥꯏꯅꯤ ꯑꯗꯨꯗ ꯃꯣꯏꯒꯤꯗꯤ ꯅꯪꯒꯨꯝꯕ ꯑꯩꯒꯨꯝꯕ ꯃꯤꯁꯦ ꯀꯨꯟꯊ꯭ꯔꯥ ꯊꯣꯛꯂꯛꯑꯗꯤ ꯊꯥ ꯑꯝꯗ ꯀꯌꯥꯅꯣ
ꯃꯥꯅꯦ ꯃꯥꯅꯦ
ꯌꯥꯝꯈꯤꯗꯣꯏꯅꯦꯕ
ꯑꯣ ꯍꯧꯖꯤꯛ ꯃꯣꯏ ꯅꯨꯄꯤꯁꯤꯡꯅ ꯀꯟꯅ ꯈꯣꯝꯃꯤꯗꯣ ꯑꯗꯨꯒꯤꯗꯨꯣ ꯑꯣꯏꯔꯝꯒꯅꯤ ꯃꯅꯨꯡꯗ
ꯃꯥꯅꯦ ꯅꯨꯄꯤꯈꯩꯗ ꯃꯣꯏꯅ ꯍꯧꯖꯤꯛ ꯌꯨꯝꯗ ꯂꯩꯔꯒ ꯍꯣꯏ ꯐ꯭ꯔꯤꯗ ꯐ꯭ꯔꯤꯗ ꯂꯩꯊꯧ ꯁꯔꯨꯛ ꯑꯅ ꯍꯥꯏꯗꯣ
ꯑꯥ
ꯑꯗꯨꯅ
ꯍꯣꯏ ꯑꯩꯈꯣꯏ ꯆꯨꯝꯕꯁꯨ ꯌꯥ ꯑꯩꯈꯣꯏꯅ ꯇꯝꯂꯛꯄ ꯑꯣꯖꯥꯕꯨꯗꯤ ꯄꯤꯌꯦꯕꯀꯣ ꯑꯩꯈꯣꯏꯅ ꯑꯃ ꯑꯃ ꯂꯩꯕꯗꯣ
ꯑꯥ
ꯄ ꯀꯩꯅꯣꯗ ꯍꯥꯏꯔꯒꯦ ꯃꯥꯕꯨꯗꯤ ꯄꯤꯌꯦꯕ ꯑꯩꯈꯣꯏꯁꯨ ꯑꯗꯨꯝ ꯀꯧꯔꯛꯑꯦꯕ ꯍꯧꯖꯤꯛꯁꯨ ꯃꯥ ꯊꯕꯛꯇꯤ ꯄꯤꯌꯦꯦ ꯃꯥꯗꯤ ꯑꯗꯨ ꯄꯥꯝꯇ ꯂꯧꯗꯦꯕ
ꯑꯥ
ꯑꯗꯨ ꯍꯧꯖꯤꯛꯀꯤꯗꯨꯗꯤ ꯃꯁꯛꯁꯨ ꯀꯩꯝ ꯃꯨꯠꯇꯦ
ꯎꯝ ꯌꯥꯔ ꯌꯥꯔ
ꯍꯥꯏꯅ ꯌꯥꯎꯗꯣ ꯃꯥꯇ꯭ꯔꯦ
ꯑꯗꯨꯗꯤ ꯅꯪꯗꯤ ꯁꯣꯝꯗ ꯅꯪꯅ ꯈꯣꯝꯃꯨꯔꯤ ꯃꯌꯥꯝꯗꯨ ꯅꯪ ꯍꯌꯦꯡ ꯀꯣꯟꯅ ꯃꯊꯥ ꯁꯥꯎꯍꯧꯅꯦꯕ
ꯆꯨꯝꯃꯦ ꯆꯨꯝꯃꯦꯩ
ꯃꯤꯅꯦ ꯅꯪꯅ ꯃꯤ ꯇꯔꯥ ꯈꯨꯝꯃꯨꯔꯒ ꯂꯤꯁꯤꯡ ꯇꯔꯥ ꯑꯁꯣꯝꯗ ꯀꯥꯈꯠꯈꯤꯕꯗ ꯅꯪꯉꯣꯟꯗ ꯑꯅꯤ ꯄꯤꯔꯛꯑꯅꯤ ꯑꯃꯨꯛ ꯄꯤꯔꯛꯑꯅꯤ ꯅꯪꯉꯣꯟꯗ ꯂꯣꯏ ꯁꯤꯡꯉꯨ ꯍꯥꯏꯔꯛꯄꯗ ꯅꯪ ꯅꯪ ꯇꯔꯥꯗꯣ ꯑꯃꯨꯛ ꯁꯤꯡꯗꯣꯏꯅꯦ ꯅꯪ ꯌꯨꯝꯗ ꯂꯥꯛꯁꯟꯗꯣꯏꯅꯦꯕ ꯃꯤꯅ ꯊꯧꯕ
ꯆꯨꯝꯃꯦ ꯑꯗꯨꯕꯨꯗꯤ
ꯑ ꯑꯗꯨꯕꯨꯅꯤ ꯃꯣꯏꯗꯤ ꯐꯣꯟ ꯐꯣꯟ ꯃꯣꯏꯗꯤ ꯑꯗꯨꯝ ꯆꯠꯍꯟꯈ꯭ꯔꯔꯣꯏ ꯃꯣꯏꯒꯤ ꯀꯩꯅꯣꯁꯦ ꯑꯗꯨꯩ ꯈꯪꯉꯔꯣꯏ ꯑꯗꯨ ꯑꯅꯧꯕ ꯑꯃꯃꯨꯛ ꯁꯥꯔꯒ ꯑꯃꯨꯛ ꯑꯇꯣꯞꯄꯇꯩ ꯑꯃꯨꯛ ꯇꯧꯔꯛꯑꯅꯦꯕ ꯑꯗꯨꯃꯥꯏꯅ ꯃꯤꯅ ꯊꯤꯒꯠꯂꯛꯑꯗꯤ
ꯆꯨꯝꯃꯦ ꯆꯨꯝꯃꯦ
ꯑꯅꯧꯕ ꯑꯃꯃꯨꯛ ꯌꯨꯝꯒꯤ ꯃꯤ ꯀꯩꯅꯣ ꯇꯧꯕ ꯑꯍꯥꯡꯕ ꯅꯨꯡꯇꯤꯥ ꯌꯨꯝꯗ ꯂꯩꯅ ꯂꯩꯅ ꯇꯧꯕ ꯌꯥꯕꯅ ꯑꯃꯨꯛ ꯑꯣꯟꯈꯔꯅꯦꯕ
ꯆꯨꯝꯃꯦ ꯆꯨꯝꯃꯦ
ꯑꯣ ꯑꯩ ꯊꯝꯃꯛꯈꯤ ꯅꯪꯁꯨꯕꯨꯊꯤ ꯊꯤꯕ ꯇꯠꯂꯛꯀꯅꯤ ꯊꯥ ꯑꯃꯅꯤ ꯆꯪꯈ꯭ꯔꯦ
ꯆꯨꯝꯃꯦ ꯆꯨꯝꯃꯦ ꯑꯗꯨꯗꯤ ꯊꯥ ꯑꯅꯤ